ꯍꯜꯂꯣ
ꯇꯥꯔꯕꯣ
ꯍꯣꯏ ꯇꯥꯈ꯭ꯔꯦ ꯍꯧꯖꯤꯛꯇꯤ
ꯑꯁ ꯅꯦꯠꯋꯥꯛ ꯌꯥꯝ ꯐꯠꯇꯦꯀꯣ
ꯍꯣꯏ ꯅꯪꯒꯤ ꯅꯦꯠꯋꯥꯛ ꯌꯥꯝ ꯐꯠꯇꯦ
ꯒ꯭ꯌꯥꯟ ꯇꯥꯗ꯭ꯔꯦꯗ ꯉꯁꯥꯏꯒꯤꯗꯣ ꯑꯣꯏꯒꯗ꯭ꯔꯣ
ꯑꯣꯏꯅꯤꯡꯉꯥꯏ ꯃꯥꯟꯗꯦꯗꯥ
ꯃꯊꯟꯇ ꯃꯨꯠꯄ꯭ꯔꯣ
ꯃꯊꯟꯗ ꯍꯣꯏ
ꯅꯪꯅꯔꯣ
ꯑꯩꯅꯥ ꯅꯠꯇꯤꯌꯦ
ꯑꯣ ꯑꯣ ꯑꯗꯨꯏ ꯅꯦꯠꯋꯥꯛ ꯑꯩꯁꯨ ꯅꯦꯠꯋꯥꯛꯅꯅꯦ ꯈꯜꯂ ꯂꯩꯕꯅꯤꯗ
ꯍꯣꯏ ꯍꯣꯏ ꯅꯪꯗꯤ ꯀꯅꯥ ꯀꯅꯥ ꯂꯩꯒꯦ ꯅꯊꯟꯗ ꯂꯩꯕ꯭ꯔꯣ
ꯑ ꯏꯊꯟꯇ ꯅꯠꯇꯦ ꯏꯃꯥꯟꯅꯕꯤ ꯑꯃꯒ ꯂꯩꯌꯦ
ꯑꯁ ꯅꯃꯥꯟꯅꯕꯤꯗꯣ ꯊꯤꯕꯣꯡ ꯌꯥꯝ ꯂꯥꯎꯗꯧ ꯃꯥꯜꯂꯦ
ꯌꯦꯝꯅꯗꯤ ꯂꯥꯎꯗꯦꯗ ꯂꯣꯏꯔꯦ ꯍꯦꯅꯪꯁꯨ ꯅꯪꯁꯨ ꯂꯥꯎꯔꯝ ꯒꯅꯤ ꯊꯤꯕꯣꯡ ꯌꯥꯝꯅ
ꯅꯪ ꯀꯩ ꯀꯩ ꯍꯣꯠꯅꯔꯤꯒꯦ
ꯑꯁꯀꯨꯜ ꯀꯥꯔꯒ ꯂꯩꯌꯦ ꯑꯁꯀꯨꯜ ꯀꯥꯔ ꯂꯩꯌꯦꯕ ꯑꯆꯥ ꯅꯩꯖꯔꯤ ꯍꯧꯖꯤꯛ
ꯀꯔꯤꯗꯂꯣꯅꯣ ꯄꯉꯥꯡ ꯉꯥꯡꯉꯤꯁꯤꯅ
ꯅꯪꯒꯤ ꯋꯥ ꯉꯥꯡꯅ ꯅꯣꯛꯅꯤꯡꯕ ꯅꯪꯒꯤ ꯅꯃꯥꯟꯅꯕ ꯕꯤꯗꯤꯕꯣ ꯌꯥꯝ ꯂꯥꯎꯔꯝꯒꯅꯤ ꯁꯤꯕ ꯇꯥꯔꯦꯅꯦ ꯑꯩꯁꯦ
ꯅꯣꯏ ꯅꯣꯏ ꯏꯃꯨꯡꯗꯤ ꯃꯤ ꯀꯌꯥꯃꯨꯛ ꯂꯩꯒꯦ
ꯑꯈꯣꯏ ꯏꯃꯨꯡ ꯃꯤ ꯇꯔꯨꯛ ꯃꯤ ꯇꯔꯨꯛ
ꯑꯈꯣꯏꯗꯤ ꯌꯥꯝꯗꯦꯗ ꯅꯨꯄꯤ ꯉꯥꯛꯇ
ꯑꯁ ꯌꯥꯗꯦꯕ
ꯑꯁꯣꯝ ꯏꯆꯦꯁꯦ ꯌꯥꯝ ꯃꯣꯠꯄ ꯃꯥꯜꯂꯦ ꯄꯥꯡꯂꯣꯛꯂꯇ
ꯂꯣꯏꯔꯦꯍꯦ ꯅꯪꯖꯨ
ꯀꯔꯤꯅꯣ ꯂꯣꯏꯔꯦ ꯂꯣꯏꯔꯦ ꯉꯥꯛꯇꯥ
ꯀꯅꯥ ꯀꯅꯥ ꯂꯩꯕ꯭ꯔꯣ
ꯑꯁ ꯃꯤ ꯃꯌꯥꯝ ꯂꯩꯌꯦꯗ ꯌꯥꯝ ꯂꯥꯡꯕꯅꯦ
ꯎꯝ ꯑꯗ ꯂꯥꯡꯕ ꯃꯈꯣꯟꯗꯤ ꯇꯥꯗꯦꯗꯅ
ꯍꯣꯏ
ꯎꯆꯦꯛ ꯈꯣꯡꯕ ꯃꯥꯜꯂꯦ
ꯍꯥꯏ ꯅꯦꯆꯔꯒꯤ ꯃꯈꯣꯟꯅꯦ ꯁꯤꯗꯤ
ꯎꯝ ꯅꯨꯡꯉꯥꯏꯔꯤꯕ꯭ꯔꯣ ꯅꯣꯏꯗꯤ
ꯑꯁ ꯀꯥꯏꯗꯒꯤ ꯅꯨꯡꯉꯥꯏꯕꯅꯣ ꯑꯗꯨꯝ ꯇꯨꯝꯕ ꯆꯥꯕ ꯇꯨꯝꯕ ꯆꯥꯕ
ꯑꯗꯨꯅ ꯐꯠꯇ꯭ꯔꯣ ꯑꯥꯍ ꯍ
ꯑꯗꯨꯅꯦ
ꯈꯨꯟꯗ ꯂꯩꯕ꯭ꯔꯣ
ꯈꯨꯟꯗ ꯂꯩ ꯏꯆꯦꯈꯣꯏꯗꯤ ꯆꯍꯤ ꯀꯌꯥ ꯁꯨꯔꯒꯦ
ꯑꯦ ꯑꯍꯟ ꯁꯨꯈ꯭ꯔꯦꯗ ꯃꯣꯏꯗꯤ
ꯑꯩꯅ ꯍꯥꯏꯗꯤ ꯏꯆꯦ ꯅꯪ ꯍꯥꯏꯕꯅꯦ
ꯑꯣ ꯑꯩ ꯍꯥꯏꯕ꯭ꯔꯣ
ꯍꯣꯏ ꯍꯣꯏ
ꯀꯌꯥ ꯁꯨꯅꯤꯉꯥꯏ ꯃꯥꯟꯒꯦ ꯑꯩ
ꯇꯟꯅꯤꯗ ꯏꯆꯦꯁꯦ ꯅꯨꯄꯥꯒ ꯌꯥꯝ ꯀꯣꯏꯔꯝꯗꯧ ꯃꯥꯜꯂꯦ
ꯀꯥꯏꯗꯒꯤ ꯅꯨꯄꯥꯔꯣꯗ ꯑꯈꯣꯏꯗꯤ ꯁꯛ ꯊꯤꯕꯒꯤ ꯅꯨꯄꯥ ꯂꯩꯖꯗꯦ ꯀꯔꯤ ꯅꯨꯄꯥꯔꯣꯗ
ꯆꯦꯁꯦ ꯃꯤꯅ ꯍꯥꯏꯕꯗ ꯑꯉꯥꯡ ꯑꯣꯏꯔꯀꯥꯟꯗ ꯊꯥꯏꯅ ꯑ ꯑꯦꯔꯣꯄ꯭ꯂꯦꯟꯒ ꯑꯦꯌ꯭ꯔ ꯍꯣꯁꯇꯦꯁꯀ ꯑꯣꯏꯅꯤꯒꯥꯏ ꯇꯥꯏꯅꯦ
ꯀꯅꯥꯅ ꯍꯥꯏꯕ
ꯃꯤꯅ ꯍꯥꯏꯕ
ꯃꯤꯅ ꯍꯥꯏꯕ ꯀꯥꯏꯅ ꯃꯆꯤꯟ ꯊꯤꯕ ꯃꯤ ꯑꯣꯏꯔꯝꯅꯤꯗꯨꯗꯤ ꯅꯪꯗꯤ ꯍꯟꯗꯛꯁꯦ ꯀꯔꯤ ꯀꯔꯤ ꯊꯕꯛ ꯇꯧꯕꯅꯣ ꯌꯨꯝꯗ ꯑꯗꯨꯝ ꯂꯩꯕ꯭ꯔꯣ
ꯑꯍꯩ ꯍꯥꯏꯕ ꯋꯥ ꯍꯟꯖꯤꯟ ꯍꯟꯖꯤꯟ ꯍꯥꯏꯔ ꯂꯩꯔꯦ ꯍꯥꯏꯅꯤꯡꯉꯥꯏ ꯂꯩꯗ꯭ꯔ ꯃꯥꯜꯂꯦ꯫
ꯑꯗꯨꯁꯨ ꯍꯪꯕ ꯇꯥꯕꯅꯤꯅꯦ꯫
ꯑꯩꯔꯣ ꯆꯥꯔꯦ ꯇꯨꯝꯔꯦ ꯊꯛꯑꯦ꯫
ꯑꯣ ꯑꯗꯨꯗꯣ ꯅꯪꯒꯤ ꯊꯕꯛ ꯑꯣꯏꯔꯝꯅꯤ ꯑꯗꯨꯗꯤ
ꯍꯣꯏ ꯑꯁꯣꯝꯗꯤ
ꯑꯩꯗꯤ ꯁ꯭ꯀꯨꯜ ꯀꯥꯔ ꯂꯩꯌꯦꯕ ꯑꯍ ꯍ꯫
ꯑꯍ ꯑꯗꯣꯝꯒꯤ ꯑꯦꯝꯗꯤ ꯀꯩ ꯑꯣꯏꯒꯦ꯫
ꯑꯁ ꯑꯩꯒꯤ ꯑꯦꯝꯗꯤ ꯍꯧꯖꯤꯛ ꯍꯥꯏꯕ ꯌꯥꯗꯦ ꯀꯔꯤ ꯇꯧꯁꯤꯔꯣ ꯈꯪꯗꯦ ꯀ꯭ꯂꯥꯁ ꯇꯨꯋꯦꯜꯐ ꯂꯣꯏꯔꯒ ꯈꯪꯪꯉꯅꯤ꯫
ꯑꯁ ꯏꯆꯦꯁꯤ ꯆꯍꯤ ꯌꯥꯝꯃꯒ꯫ ꯀ꯭ꯂꯥꯁ ꯇꯨꯌꯦꯜꯕ ꯍꯥꯏꯌꯦ ꯃꯆꯥ ꯂꯩꯔꯝꯃꯅꯤ ꯒ꯭ꯌꯥꯟ ꯇꯥꯗꯦꯗ꯫
ꯑꯩ ꯀꯥꯏꯗ ꯆꯍꯤ ꯌꯥꯝꯕ꯭ꯔꯣꯗ
ꯅꯪ ꯉꯁꯥꯏ ꯍꯥꯏꯗꯨꯗꯤ꯫
ꯑꯁ ꯑꯉꯥꯡ ꯌꯥꯝ ꯑꯣꯏꯔꯤꯌꯦ ꯍꯥꯏꯕꯅꯦ ꯉꯁꯥꯏꯗꯣ꯫
ꯈꯪꯗ꯭ꯔꯦ ꯈꯪꯗ꯭ꯔꯦ ꯆꯤꯟꯊꯤꯕꯤ ꯉꯥꯛꯇ꯫
ꯅꯪꯅꯦ ꯆꯤꯟꯊꯤꯕ ꯑꯦ ꯌꯥꯗ꯭ꯔꯦ ꯌꯥꯗ꯭ꯔꯦ ꯅꯣꯛꯃꯟꯈ꯭ꯔꯦ ꯑꯩꯈꯣꯏꯅꯤ꯫
ꯅꯪꯅꯅꯦ
ꯑꯩꯅꯅꯦ ꯀꯥꯏꯅ ꯅꯪꯒꯤ ꯋꯉꯥꯡꯗꯨ ꯅꯣꯛꯅꯤꯡꯉꯦ꯫꯫ ꯅꯪꯁꯦ ꯀꯩꯅꯣ ꯖꯨꯀꯔ ꯇꯧꯕ ꯌꯥꯝ ꯍꯩꯕ ꯃꯥꯂꯦ꯫
ꯀꯅꯥꯅ ꯍꯥꯏꯕ ꯑꯁ ꯄꯪꯅꯣꯛ ꯅꯣꯛꯑꯦ ꯇꯜꯂꯦꯗ ꯂꯣꯏ ꯃꯥꯡ ꯇꯥꯔꯦ꯫
ꯅꯣꯛꯄꯗꯤ ꯀꯩꯁꯨ ꯈꯟꯒꯅꯨ ꯅꯣꯛꯑꯣ ꯍꯥꯏꯌꯦ ꯅꯍꯥꯟꯗꯣ ꯅꯍꯥꯟ ꯑ ꯅꯪ ꯅꯪ ꯑꯉꯥꯡ ꯌꯥꯝ ꯑꯣꯏꯔꯤꯉꯩꯗ ꯑꯩꯁ ꯌꯥꯝ ꯅꯣꯛꯅꯤꯡ ꯍꯣꯃꯣ ꯇꯧꯕꯗꯣ
ꯅꯪ ꯀꯃꯥꯏꯅ ꯈꯪꯉꯤꯅꯣ ꯑꯩꯗꯤ ꯅꯪ ꯈꯪꯗꯦꯌꯦ ꯑꯁ ꯇꯜꯂꯦꯗ ꯂꯣꯏ ꯃꯥꯡ ꯇꯥꯔꯦ ꯑꯩꯈꯣꯏꯅꯤ ꯇꯧꯔꯤꯁꯦ
ꯃꯥꯡꯔꯣꯏꯗ ꯃꯤ ꯃꯤ ꯃꯤ ꯑꯇꯣꯞꯄꯁꯨ
ꯑꯁ ꯍꯩꯅꯗ꯭ꯔꯦꯗ
ꯀꯩꯔꯤꯅꯣ
ꯅꯪꯅ ꯍꯟꯅꯥ ꯍꯨꯃꯣ ꯁꯥꯕꯗꯣ ꯋꯥꯔꯤ ꯂꯤꯔꯛꯎꯅꯦ ꯋꯥ ꯉꯥꯡꯅꯤꯡꯉꯥꯏ ꯂꯩꯇꯦ ꯂꯤꯔꯛꯑꯣ ꯑꯗꯨꯗꯣ ꯀꯔꯤꯒꯤ ꯇꯧꯕ꯭ꯔꯣ
ꯑꯗꯣ ꯅꯪ ꯅꯨꯄꯥ ꯃꯤꯡ ꯍꯥꯅꯥ ꯍꯥꯏꯔꯛꯑꯣ
ꯑꯩ ꯑꯩ ꯅꯨꯄꯥ ꯀꯣꯏꯗꯦꯕ ꯅꯨꯄꯥ ꯀꯣꯏꯗ꯭ꯔꯒ ꯀꯃꯥꯏ ꯅꯨꯄꯥꯒꯤ ꯃꯤꯡ ꯑꯗꯨꯗꯤ ꯅꯪ ꯑꯗꯨꯗꯤ ꯅꯪꯒꯤ ꯅꯨꯄꯤꯒꯤ ꯃꯤꯡ ꯍꯥꯏꯌꯣ꯫
ꯑꯁ ꯂꯣꯏꯅꯦ ꯑꯗꯣ,
ꯌꯥꯗ꯭ꯔꯦ ꯏꯕꯥꯅꯤꯒꯤꯁꯦ ꯅꯪ ꯌꯥꯝ ꯅꯣꯛꯑꯦ ꯇꯜꯂꯦ꯫
ꯅꯪꯁꯨ ꯅꯣꯔꯗ
ꯑꯩꯗꯤ ꯅꯣꯛꯇꯦ ꯅꯣꯛꯇꯕ ꯁꯥꯏꯌꯦ꯫
ꯑꯩꯗꯤ ꯅꯣꯛꯇꯦ꯫ ꯑꯩ ꯁꯤꯕ ꯇꯥꯔꯦ꯫
ꯑꯁ ꯀꯔꯤꯅꯣ ꯑꯁ ꯑꯁꯦꯡꯕ꯫
ꯌꯥꯔꯦ ꯌꯥꯔꯦ ꯅꯣꯛꯔꯣꯏ꯫
ꯅꯣꯛꯔꯣꯏꯁꯦ ꯀꯣ꯫
ꯎꯝ ꯅꯣꯛꯅꯤꯡꯉꯥꯏ ꯋꯥꯔꯤ ꯉꯥꯡꯔꯛꯒꯅꯨ ꯗꯨꯗꯤ꯫ ꯐꯔꯦ ꯌꯥꯏ ꯐꯔꯦ꯫
ꯊꯥꯏꯅꯩ ꯋꯥꯔꯤ ꯂꯤꯔꯛꯑꯣ꯫
ꯑꯗꯣ ꯅꯪ ꯂꯤꯔꯛꯑꯣꯕ ꯀꯔꯝꯃꯥꯏꯅ ꯍꯣꯃꯣ ꯁꯥꯕ꯭ꯔꯣ ꯍꯥꯏꯕ
ꯅꯨꯄꯥ ꯃꯤꯡ ꯍꯥꯟꯅ ꯍꯥꯏꯔꯛꯑꯣ ꯍꯥꯏꯕ꯫
ꯑꯁ ꯅꯨꯄꯥ ꯂꯩꯇꯦ ꯍꯥꯏꯔꯒ ꯀꯃꯥꯏ ꯍꯥꯏꯅꯣ
ꯑꯜꯂꯩ ꯈꯣꯡꯗ ꯀꯛꯐꯩ ꯀꯥꯔ ꯂꯩꯔꯦ꯫
ꯀꯩ ꯍꯥꯏꯕ?
ꯈꯣꯡꯗ ꯀꯐꯩ ꯀꯥꯔ ꯂꯩꯔꯦꯕ꯫
ꯈꯪꯂꯝꯃꯔꯣꯏꯅꯦ꯫ ꯑꯁ ꯇꯜꯂꯦ ꯕꯣꯔꯥꯒꯒ ꯆꯣꯡꯊꯣꯛꯀꯧ ꯃꯥꯜꯂꯦ꯫
ꯀꯥꯏꯗꯒꯤ ꯕꯣꯔꯥꯔꯣꯗ꯫
ꯌꯥꯝ ꯅꯣꯡꯅꯤꯡꯉꯤ ꯉꯣꯟꯗ ꯋꯥꯔꯤ ꯁꯥꯟꯅꯔꯒ꯫ ꯅꯟꯖꯤꯠ ꯀꯩ ꯍꯥꯏꯕ?
ꯋꯥꯔꯦꯗ ꯄꯨꯟꯁꯤꯁꯦ ꯀꯣ?
ꯋꯥ ꯋꯥꯕ ꯇꯥꯕꯅꯤ ꯀꯩꯅꯣ꯫ ꯅꯪ ꯅꯪꯁꯦ ꯀꯌꯥꯝ ꯀꯨꯏꯔꯒꯦ ꯌꯥꯎꯕ ꯌꯥꯎꯕ?
ꯀꯥꯏꯗꯩꯅꯣ ꯉꯔꯥꯡ ꯈꯛ ꯈꯪꯗ ꯉꯥꯏꯔꯤ꯫
ꯑꯆꯥ ꯑꯆꯥ ꯅ
ꯑꯁ ꯏꯃꯥꯟꯅꯕ ꯌꯥꯝ ꯃꯥꯜꯂꯦ ꯑꯠꯆꯥ ꯆꯥ ꯍꯥꯏꯔ꯫
ꯅꯪꯒꯤ ꯏꯁꯇꯦꯇꯁꯇꯣ ꯑꯩꯗꯤ ꯌꯥꯝ ꯅꯣꯅꯤꯡꯉꯦ꯫ ꯉꯔꯥꯡꯒꯤꯗꯨꯗꯤ꯫ ꯌꯥꯝ ꯅꯣꯛꯅꯤꯡꯉꯦ꯫
ꯑꯁ ꯏꯕꯥꯅꯤꯒꯤꯁꯦ ꯂꯣꯏ ꯈꯥꯡꯔꯒ ꯔꯤꯖꯦꯛ ꯂꯣꯏ ꯆꯠꯇꯥꯥꯔꯦ꯫
ꯑꯁ ꯑꯗꯨꯃꯥꯏꯅ ꯉꯥꯡꯔꯛꯒꯅꯨꯍꯦ꯫ ꯑꯗꯨꯒꯨꯝꯕ ꯈꯤꯇꯪ ꯈꯤꯇꯪꯗꯤ ꯀꯩꯁꯨ ꯀꯥꯏꯗꯦꯌꯦ꯫
ꯑꯆꯥ ꯑꯆꯥ ꯑꯆꯥ꯫
ꯑꯠꯆꯥ ꯒꯨꯠ ꯒꯨꯠ
ꯅꯃꯥꯟꯅꯕꯤꯗꯣ ꯅꯃꯥꯟꯅꯕꯤꯗꯣ
ꯍꯣꯏ
ꯎꯝ ꯃꯆꯟꯅꯨꯄꯤ ꯄꯥꯎ ꯄꯥꯕꯩ ꯚꯥꯏꯔꯦꯜ ꯌꯥꯝ ꯆꯠꯄꯤ ꯅꯨꯄꯤꯗꯨꯔꯣ
ꯍꯣꯏ ꯑꯗꯨꯅꯦ
ꯑꯁ
ꯑꯁ ꯇꯤ
ꯀꯩꯀꯩ ꯍꯣꯠꯅꯔ ꯂꯩꯔꯤꯅꯣ
ꯑꯁ ꯁ꯭ꯀꯨꯜ ꯀꯥꯔ ꯂꯩꯌꯦꯕ ꯑꯩꯈꯣꯏꯅꯤ ꯚꯥꯏ ꯏꯃꯥꯟꯅꯕꯤꯒ ꯑꯍꯨꯝꯔꯛ ꯁꯨꯈ꯭ꯔꯦ ꯅꯪ ꯍꯡꯕꯗꯣ
ꯅꯣꯛꯅꯤꯡꯉꯤꯍꯦ
ꯑꯁ ꯂꯣꯏꯔꯦ ꯌꯥꯔꯦ ꯌꯥꯔꯦ ꯅꯣꯛꯔꯅꯨ ꯎꯝ ꯑꯁ ꯑꯩꯗꯤ ꯍꯣꯏ
ꯅꯣꯡꯃꯅꯦ ꯑꯩ ꯅꯍꯥꯟ ꯑꯦꯛꯖꯥꯝ ꯃꯇꯝꯗ ꯃꯪ ꯃꯡꯕ
ꯎꯝ
ꯑꯩꯒꯤ ꯃꯪꯗ ꯑꯩꯁꯦ ꯏꯃꯥ ꯀꯩꯊꯦꯜꯗ ꯄꯣꯛꯐꯝ ꯐꯝꯔꯂꯩꯔꯝꯕ ꯋꯥꯅꯤ
ꯑꯩ ꯍꯥ ꯂꯣꯏꯔꯦ ꯅꯪꯒꯤ ꯃꯡꯁꯨ
ꯑꯗꯨꯒ ꯍꯧꯒꯠꯂꯒ ꯏꯃꯥꯟꯅꯕꯗ ꯇꯝꯔꯦꯕ
ꯎꯝ
ꯅꯪꯗꯤ ꯑꯗꯨꯃꯥꯏꯅ ꯑꯣꯏꯔꯝꯅꯤꯌꯦ ꯍꯥꯏꯔ ꯂꯩꯕ
ꯑꯗꯨꯅꯦ ꯅꯪꯗꯤ ꯑꯗꯨꯃꯥꯏ ꯑꯣꯏꯔꯝꯅꯤ
ꯐꯔꯦꯁꯦ ꯐꯔꯦꯁꯦ ꯄꯨꯝꯅꯃꯛ ꯏꯁꯣꯔꯒꯤ ꯑꯄꯥꯝꯕꯅꯤ
ꯎꯝ
ꯑꯒꯖꯤꯅ
ꯑꯒꯖꯤꯅ ꯃꯥꯛ ꯅꯣꯛꯅꯤꯡꯉꯦ ꯑꯩꯗꯤ ꯌꯥꯝ ꯅꯣꯅꯤꯛꯉꯦ
ꯑ ꯏꯕꯥꯅꯤꯒꯤ ꯋꯥꯍꯩꯁꯦ ꯅꯣꯛꯅꯤꯡꯉꯤ ꯅꯣꯛꯅꯤꯡꯉꯤ ꯑꯗ
ꯎꯝ ꯎꯝ ꯅꯪꯗꯤ ꯅꯆꯤꯟ ꯅꯅꯥꯎ ꯀꯌꯥꯅꯣ
ꯑꯩꯗꯤ ꯏꯆꯤꯟ ꯏꯅꯥꯎ ꯑꯃꯈꯛꯇꯅꯦ
ꯑꯆꯥ ꯑꯗꯨꯗꯤ ꯅꯃꯥ ꯅꯨꯄꯥꯁꯦ ꯅꯪꯉꯣꯟꯗ ꯌꯥꯝ ꯂꯨꯅ ꯇꯧꯔꯝꯅꯤꯅꯦ
ꯀꯥꯥꯏꯗꯩꯅꯣ ꯑꯣꯠꯂꯁꯤ